ꯍꯜꯂꯣ
ꯍꯥꯎ ꯀꯃꯥꯏ ꯑꯁ ꯆꯥꯛ ꯆꯥꯔꯒ ꯉꯥꯏꯍꯥꯛ ꯂꯩꯔꯝꯕꯅꯦ ꯍꯤꯞꯄꯒ
ꯑꯩꯈꯣꯏꯗꯤ ꯆꯥꯛꯖꯤ ꯍꯧꯖꯤꯛ ꯀꯩ ꯆꯥꯕꯒ ꯑꯝꯇ ꯄꯨ ꯌꯥꯗ꯭ꯔꯦ
ꯀꯔꯤ
ꯆꯥꯗꯒ ꯄꯨꯡ ꯌꯥꯗ꯭ꯔꯩ ꯋꯥ ꯑꯥꯗ ꯐꯝꯗ ꯆꯥꯗꯣꯏꯅꯦꯕ
ꯑꯁ ꯀꯥꯔ ꯗ ꯄꯨꯕꯤ ꯌꯥꯗꯕꯤ ꯇꯧꯔꯕꯣ ꯑꯥ ꯀꯅꯥꯅ ꯀꯝꯄ꯭ꯂꯦꯟ ꯇꯧꯁꯜꯂꯨꯔꯦ
ꯑ ꯃꯤ ꯈꯂꯅꯦ ꯇꯞꯅꯥ ꯈꯤꯇꯪ ꯑꯃꯅꯤ ꯈꯤꯇꯪ ꯁꯥꯍꯜꯂꯒ ꯆꯥꯖꯕꯁꯤꯁꯨ ꯆꯥꯍꯟꯗꯦ ꯅꯣꯏꯅꯈꯣꯏꯛꯇꯪ ꯑꯁꯥꯕ ꯄꯤꯕꯩ ꯇꯥꯏꯞꯇ ꯀꯔꯤ ꯍꯍꯥꯎꯗꯅꯣ ꯀꯔꯤ ꯇꯧꯗꯅꯣ
ꯑꯗꯨꯅꯤꯅꯦ ꯃꯣꯏ ꯄꯛꯇ ꯃꯃꯟ ꯇꯧꯔꯛꯀꯅꯦꯕ ꯈꯪꯕ꯭ꯔ ꯔꯨꯝꯗ ꯈꯤꯇꯪ ꯆꯥꯕꯗ ꯀꯣ ꯄꯩꯁꯥ ꯇꯤꯡꯅꯤꯡꯗꯕ ꯃꯤꯠꯁ ꯆ ꯆꯥꯕ ꯀꯥꯡꯕꯨꯁꯤꯅ ꯄꯥꯎ ꯍꯦꯛꯇ ꯇꯝꯁꯤꯟꯕꯅꯦꯕ
ꯃꯥꯅꯦ
ꯂꯥꯏꯗ ꯊꯣꯡꯆꯜꯂꯦ ꯈꯣꯠꯆꯜꯂꯦ ꯂꯥꯏꯟꯗ ꯆꯥꯛ ꯆꯥꯁꯜꯂꯦꯅ
ꯎꯝ ꯃꯥꯏꯅ ꯀꯝꯄ꯭ꯂꯦꯟ ꯇꯧꯔꯒ ꯀꯩꯅꯣ ꯇꯧꯕꯅꯤꯔꯣ
ꯎꯝ ꯑꯗꯩꯗꯤ ꯁꯣꯝ ꯅꯥꯀꯗ ꯑꯗꯨꯝ ꯇꯧꯔꯛꯑꯅꯤ
ꯎꯝ
ꯁꯤꯗꯅꯤꯁꯦ ꯂꯥꯏꯟꯁꯦ ꯂꯥꯏꯟꯁꯦ ꯃꯤ ꯌꯥꯝ
ꯈꯟꯕ ꯂꯥꯏꯟꯁꯦ ꯍꯩꯅꯗꯦꯕ
ꯑꯗꯨꯅꯦ ꯍꯥꯏꯖꯦ
ꯍꯣꯏ ꯀꯥ ꯃꯆꯥ ꯑꯃꯝꯗꯒ ꯃꯤ ꯑꯍꯨꯝ ꯃꯔꯤꯒ ꯇꯨꯝꯕꯗꯨꯗꯨꯅ ꯍꯦꯟꯅ ꯅꯨꯡꯉꯥꯏꯑꯕ
ꯎꯝ ꯑꯗꯨꯣ ꯍꯟꯕꯤ ꯀꯣꯏ꯭ꯔ ꯀꯣꯏꯕ ꯆꯠꯁꯤꯗꯅ ꯅꯣꯏꯅ ꯅꯣꯏꯅ ꯅꯣꯏꯅ ꯂꯥꯛꯇꯣꯏꯗꯣ ꯋꯥꯟ ꯖꯦꯔꯣ ꯋꯥꯟꯗ ꯑꯣꯏꯔꯝꯔꯕꯅꯤꯅꯦ
ꯃꯥꯅ
ꯃꯣꯏꯒ ꯊꯥꯡꯖꯝ ꯂꯩꯔꯤ ꯑꯩꯈꯣꯏꯒ ꯊꯪꯅꯅ ꯂꯩꯔꯦꯕ ꯑꯩꯈꯣꯏ ꯅꯥꯀꯟꯗꯅꯦ ꯂꯩꯔꯤꯁꯦ ꯋꯥꯡꯗꯕꯩ ꯋꯥꯅꯤ
ꯑꯣ
ꯑꯗꯨꯗꯤ ꯂꯥꯛ ꯌꯥꯔꯦ
ꯂꯥꯛꯄ ꯌꯥꯏ ꯀꯩꯅꯣꯗ
ꯍꯟꯗꯛꯇꯤ ꯀꯣꯏꯕꯥ ꯆꯠꯂꯨꯁꯤꯗꯅ
ꯀꯥꯏꯗ
ꯅꯪ ꯀꯔꯝ ꯀꯥꯟ ꯂꯥꯛꯅꯦꯕꯥ
ꯑꯩꯕꯨ ꯂꯥꯛꯑꯗꯤ ꯑꯥꯎꯠ ꯄꯥꯁ ꯂꯧꯊꯣꯛꯑ ꯆꯠꯁꯤꯅꯦ ꯁꯟꯗꯦꯗ ꯍꯦꯛꯇ ꯑꯩ ꯍꯥꯏꯔꯛꯀꯦꯅꯦ
ꯀꯣꯏꯕꯥ ꯆꯠꯂꯨꯁꯦ ꯍꯟꯗꯛ ꯃꯥꯔꯁꯇ ꯑꯣꯏꯅ ꯆꯠꯂꯨꯁꯦ
ꯍꯣꯏ ꯍꯣꯏ
ꯖꯨꯄꯤꯇꯦꯔ ꯗ ꯆꯠꯁꯦ ꯍꯥꯏꯔꯣ ꯃꯥꯠꯆ ꯇꯥ ꯆꯠꯁꯦ ꯍꯥꯏꯔꯣ꯫
ꯈꯪꯗꯦ ꯏꯌꯥꯗ ꯌꯥꯏꯗ ꯏꯁ ꯍꯋꯥ ꯅꯨꯡꯁꯤꯠ ꯏꯁꯤꯡ ꯅꯨꯡꯉꯥꯏꯕ ꯖꯒꯥꯗ ꯆꯪꯁꯦ
ꯄ꯭ꯔꯤꯊ꯭ꯤꯕꯤꯒꯤ ꯃꯊꯛꯁꯦ ꯈ꯭ꯋꯥꯏꯗꯒꯤ ꯅꯨꯡꯉꯥꯏꯕ ꯂꯝꯅꯦꯕ ꯑꯩꯗꯤ ꯑꯩꯗꯤ ꯍꯦꯛ ꯌꯥꯝꯅ ꯐꯖꯕ ꯑꯍꯥꯡꯕ ꯂꯝꯗꯣ
ꯑꯥ
ꯌꯥꯝꯅ ꯆꯥꯛꯆꯥꯎꯒ ꯂꯝꯒꯤꯝꯅꯦ
ꯀꯔꯤ ꯍꯦꯟꯖꯥꯡ ꯆꯥꯔ ꯂꯥꯛꯑꯕ ꯂꯥꯏꯟꯗꯒꯤ ꯃꯦꯁꯇꯒꯤ
ꯉ ꯊꯝꯕ
ꯉꯥ ꯊꯣꯡꯕ
ꯉꯥ ꯊꯣꯡꯕ ꯆꯥꯏ
ꯎꯝ ꯉꯥ ꯇꯥꯎꯔꯒ ꯃꯇꯨꯝ ꯑꯃ ꯄꯤꯁꯜꯂꯛꯑꯦ
ꯍꯣꯏ ꯃꯥ ꯇꯥꯎꯔ ꯃꯇꯨꯝ ꯄꯤ
ꯑꯁ ꯑꯩꯈꯣꯏꯒꯤ ꯑꯗꯨꯒꯤ ꯍꯥꯏꯔꯨꯗꯤꯕꯨ ꯑꯩꯈꯣꯏꯗꯤ ꯅꯨꯡꯉꯥꯏ
ꯆꯥ ꯊꯛꯄꯩꯗꯤ ꯇꯤꯜꯍꯧ ꯆꯥꯅꯤꯡꯉꯦ ꯏꯆꯥꯎ ꯆꯥꯕꯤ ꯀꯨꯁꯤꯔꯥꯁꯤ ꯃꯣꯔꯣꯛꯀꯁꯦ ꯑꯗꯨꯝ ꯇꯦꯕꯜꯗ ꯅꯥꯟꯅ ꯅꯥꯟꯅ ꯊꯝꯕꯤꯅꯤ
ꯍꯪꯗꯦꯗ
ꯑꯗꯨꯕꯨꯗꯤ ꯀꯠꯇꯤꯡꯗꯣ ꯌꯦꯡꯉꯣ ꯃꯤ ꯑꯃꯒꯤꯒꯤ ꯆꯥꯇꯔꯨꯛꯅꯤ ꯌꯦꯡꯉꯣ ꯑꯗꯨꯗꯤ ꯊꯥ ꯑꯃꯅ ꯆꯥꯇ꯭ꯔꯨꯛꯅ ꯌꯦꯡꯉꯣ ꯑꯩꯈꯣꯏ ꯃꯤ ꯅꯤꯐꯨ ꯌꯥꯡ ꯌꯥꯡꯈꯩ ꯂꯩꯗꯦ ꯃꯤ ꯑꯃꯒꯤ ꯂꯨꯄꯥ ꯆꯥꯇ꯭ꯔꯨꯛꯅꯦꯕ ꯇꯥꯔꯤꯁꯦ ꯑꯩꯈꯣꯏ ꯃꯤ ꯅꯤꯝꯐꯨ ꯌꯥꯡꯈꯩ ꯂꯩꯗꯦꯕ
ꯑ ꯌꯥꯝ ꯃꯤꯀꯩꯅꫭ
ꯑꯥ ꯑꯩꯈꯣꯏ ꯑꯗꯣ ꯀꯝꯄꯅꯤ ꯑꯃ ꯂꯩꯅꯦꯕ ꯀꯝꯄꯅꯤ ꯍꯦꯛ ꯄ ꯈꯥꯛꯇꯅꯦꯕ ꯑꯗꯨ ꯀꯩꯅꯣꯗꯣ ꯄꯣꯠꯇꯣ ꯑꯗꯨꯝ ꯍꯥꯎꯅ ꯑꯗꯨꯝ ꯄꯤꯖꯩꯌꯦꯕ ꯄꯩꯁꯥꯗꯣ ꯈꯥꯏꯔꯕꯤꯗ
ꯎꯝ ꯅꯅꯦ ꯑꯗꯨ
ꯍꯩꯖꯧ ꯕꯦꯕꯤ ꯀꯩꯒ ꯑꯁ ꯍꯩꯒꯁꯦ ꯌꯥꯝ ꯍꯥꯎ ꯍꯥꯎꯅ ꯑꯗꯨꯝ ꯑꯍꯥꯎ ꯑꯍꯥꯎꯕ ꯑꯐ ꯐꯕꯅꯤꯗ ꯄꯤꯖꯩꯁꯦ
ꯎꯝ
ꯑꯗꯨꯝ ꯐ꯭ꯂꯣꯏꯍꯤꯠꯇꯒꯤ ꯀꯩꯗꯒꯤ ꯁꯄ꯭ꯂꯥꯏꯒꯤ ꯄꯣꯠ ꯑꯗꯨꯝ ꯐꯖꯩ ꯑꯗꯨꯝ ꯑ ꯏꯪꯕꯅꯤꯅ ꯑꯩꯈꯣꯏ ꯑꯗꯨꯝ ꯀꯩ ꯍꯥꯏꯅꯤ
ꯄꯪꯍꯥꯎꯗ ꯍꯥꯎꯋꯦ ꯍꯥꯏꯇꯥꯔꯦ ꯑꯈꯣꯏꯗꯨꯝ ꯀꯥꯡꯍꯧꯗꯃꯛ ꯉꯧꯔꯁꯨ ꯍꯥꯎꯋꯦꯕ
ꯅꯨꯡꯉꯥꯏꯔꯤꯕꯣ ꯇꯧꯔꯤꯁꯤꯕꯣ ꯕꯣꯔꯤꯡ ꯆꯨꯗꯕ꯭ꯔꯣ ꯌꯨꯝ ꯊꯣꯛꯅꯤꯡꯕ ꯐꯥꯎꯗꯕ꯭ꯔꯣ
ꯑꯦ ꯊꯣꯛꯅꯤꯡꯗ꯭ꯔꯗꯤ ꯀꯩꯅꯣꯅꯦ ꯌꯨꯝꯕꯨ ꯊꯣꯛꯅꯤꯡꯗꯕ ꯀꯅꯥ ꯂꯩꯒꯦ
ꯑꯗꯨ ꯇꯧꯔꯤꯕꯅꯦ
ꯅꯪꯅ ꯅꯌꯨꯝꯗ ꯂꯩꯔꯒ ꯃꯨꯛꯏꯅꯤꯅꯦ ꯍꯥ
ꯅꯠꯇꯦ ꯂꯨꯍꯣꯡ ꯂꯣꯏꯔ ꯂꯨꯍꯣꯡ ꯂꯣꯏꯕꯗꯒꯤ ꯁꯨꯇꯤ ꯑꯃꯐꯥꯎ ꯊꯣꯛꯂꯛꯇ꯭ꯔꯤꯕꯣ ꯀꯌꯥꯔꯛ ꯊꯣꯛꯂꯛꯑꯒꯦ
ꯂꯣꯍꯣꯡ ꯂꯣꯏꯔꯒ ꯁꯨꯇꯤ ꯑꯃꯨꯔꯛ ꯊꯣꯑꯝꯃꯦ
ꯑꯃꯨꯔꯈꯥꯠ
ꯎꯝ
ꯀ꯭ꯌꯥꯗꯒꯤ
ꯑꯩꯈꯣꯏ ꯁꯤꯁꯦ ꯁꯨꯇꯤ ꯌꯥꯝꯅꯤ ꯅꯨꯃꯤꯠ ꯇꯔꯥꯅꯤ ꯈꯛꯇꯪꯅꯤ ꯆꯠꯂ
ꯑꯣ ꯍꯟꯗꯛ ꯍꯟꯗꯛ ꯆꯍꯤꯒꯤ ꯁꯨꯇꯤ ꯀꯌꯥꯔꯛ ꯂꯧꯔꯕ
ꯑꯃꯅ ꯅꯨꯃꯤꯠ ꯀꯨꯟ ꯑꯃꯅ ꯅꯨꯃꯤꯠ ꯀꯨꯟꯃꯥꯊꯣꯏ ꯑꯃꯅ ꯅꯨꯃꯤꯠ ꯃꯉꯥꯅꯤ
ꯑꯃꯅ ꯅꯨꯃꯤꯠ ꯀꯨꯟꯃꯥꯊꯣꯏ ꯑꯃꯅ ꯅꯨꯃꯤꯠ ꯃꯉꯥꯅꯤ
ꯎꯝ
ꯑꯣ
ꯁꯨꯇꯤ ꯌꯥꯝ ꯇꯥꯡꯉꯦ ꯍꯥꯏ ꯃꯛꯇꯗ ꯁꯨꯇꯤ ꯀꯨꯟꯊ꯭ꯔꯥꯒ ꯅꯤꯄꯥꯟ ꯈꯠꯇꯪꯅꯦ ꯅꯪ ꯀꯃꯥꯏꯅ ꯆꯍꯤ ꯑꯃꯗ ꯀꯨꯟꯊ꯭ꯔꯥꯅꯤꯄꯥꯟ ꯀꯃꯥꯏ ꯃꯦꯅꯦꯖ ꯇꯧꯔꯝꯒꯅꯤ ꯈꯪꯂꯨ
ꯀꯩꯅꯣ ꯁꯨꯇꯤꯕꯨ ꯆꯍꯤ ꯑꯃꯗ ꯀꯨꯟꯊ꯭ꯔꯥ ꯀꯨꯟꯊ꯭ꯔꯥꯅꯤꯄꯥꯟ ꯈꯛꯇ
ꯎꯝ
ꯍꯥ
ꯍꯣꯏ ꯍꯦꯠ ꯀ꯭ꯋꯥꯔꯇꯔꯗ ꯂꯩꯕ ꯀꯥꯡꯕꯨꯒꯤꯗꯨꯣ
ꯏꯁ ꯍꯦꯟꯃꯜꯂꯦꯍꯦ ꯑꯗꯨꯗꯤ
ꯗ ꯁꯦꯇꯔꯗꯦ ꯁꯟꯦꯗꯦ ꯁꯨꯇꯤ ꯑꯣꯏꯕ꯭ꯔꯣ
ꯑꯣ ꯁꯠꯇꯥꯔꯗꯤ ꯁꯟ
ꯐꯜ ꯎꯝ ꯐꯨꯜ ꯔꯦꯁ
ꯑꯗꯨꯒꯗꯤ
ꯑꯗꯨꯏ ꯃꯊꯛꯇ ꯋꯥꯏꯅꯁꯗꯦꯗꯅ ꯍꯥꯞ ꯍꯣꯂꯤꯗꯦ
ꯑ ꯁꯤ ꯌꯥꯝ ꯅꯨꯡꯉꯥꯏꯔꯤ ꯖꯥꯠꯅꯤꯅꯦ ꯑꯗꯨꯗꯤ
ꯐꯦꯃꯤꯂꯤ ꯊꯝꯕꯩꯗꯤ ꯌꯥꯝ ꯊꯤ ꯅꯨꯡꯉꯥꯏ ꯑꯗꯨꯒ ꯍꯧꯖꯤꯛꯛꯇꯤ ꯋꯥꯔꯦꯗ ꯀꯩ ꯀꯩꯅꯣ ꯈꯪꯗꯦꯗ ꯏꯔꯥꯡꯖꯤꯅ ꯏꯔꯥꯡꯗꯤ ꯑꯩꯈꯣꯏꯒꯤ ꯀꯩ ꯍꯥꯏꯇꯥꯔꯦ ꯑꯃꯅ ꯁꯤ ꯇꯧꯋꯦ ꯍꯥꯏꯅꯩ ꯑꯃꯅ ꯁꯤ ꯇꯧꯋꯦ ꯍꯥꯏ
ꯑꯥ
ꯃꯣꯠꯁꯦ ꯑꯝꯇ ꯃꯥꯅꯗ꯭ꯔꯦ ꯍꯧꯖꯤꯛ ꯀꯥꯟꯁꯦ
ꯐꯦꯃꯤꯂꯤ ꯄꯨꯁꯜꯂꯣ ꯀꯩꯅꯣ ꯐꯦꯃꯤꯂꯤ ꯄꯨꯁꯟꯕꯖꯦ ꯐꯦꯃꯤꯂꯤ ꯂꯩꯒ꯭ꯔꯗꯤ ꯁꯤ ꯌꯨꯝꯗꯁꯨ ꯁꯨꯇꯤ ꯊꯣꯛꯅꯤꯡꯉꯔꯣꯏ ꯄꯩꯁꯥꯖꯨ ꯁꯦꯞ ꯑꯣꯏꯔꯅꯤ ꯆꯍꯤ ꯑꯃ ꯑꯅꯤ
ꯃꯥꯅꯦ
ꯒ꯭ꯔ ꯁꯨꯇꯤꯖꯨ ꯖꯃꯥ ꯇꯧꯔꯅꯤ
ꯎꯝ ꯑꯗꯨ ꯆꯨꯇꯤ ꯖꯃꯥ ꯇꯧꯕꯖꯤ ꯌꯨꯅꯤꯠꯇꯅ ꯐꯩꯌꯦ ꯍꯥꯏꯕ
ꯑ ꯌꯨꯅꯤꯠꯇꯅ ꯐꯩꯑꯗꯤ ꯁꯨꯇꯤ ꯖꯃꯥ ꯇꯧꯕꯁꯦ
ꯎꯝ
ꯑꯩꯗꯤ ꯁꯨꯇꯤꯖꯦ ꯑꯈꯣꯏꯖꯨ ꯑꯩꯖꯨ ꯍꯟꯗꯛ ꯆꯍꯤꯒꯤ ꯀꯨꯟꯊ꯭ꯔꯥ ꯖꯃꯥ ꯇꯧꯗꯣꯏꯅꯤ
ꯁꯨꯇꯤꯖꯦ ꯈꯔ ꯖꯃꯥ ꯇꯧꯍꯧꯗꯗ ꯍꯌꯦꯡ ꯊꯕꯛ ꯇꯣꯛꯄꯗ ꯄꯩꯁꯥ ꯄꯡꯐꯪ ꯐꯪꯉꯣꯏꯅꯦꯍꯦ
ꯑꯩꯈꯣꯏꯗꯤ ꯅꯥꯏꯟꯇꯤ ꯗꯦꯖ ꯂꯥꯒꯨꯅꯦꯕ ꯅꯥꯏꯟꯇꯤ ꯗꯦꯖ ꯂꯥꯒꯨꯁꯤꯗ ꯑꯩꯩꯅ ꯆꯠꯇꯨꯏꯁꯦ ꯍꯨꯝꯐꯨ ꯈꯛꯇꯪꯅꯦꯕ
ꯐ
ꯑꯥ
ꯎ
ꯑꯩ ꯍꯧꯖꯤꯛ ꯍꯟꯗꯛ ꯆꯍꯤꯒꯤ ꯀꯨꯟꯊ꯭ꯔꯥ ꯀꯨꯟꯊ꯭ꯔꯥ ꯇꯧꯔꯒ ꯆꯍꯤ ꯇꯔꯥꯃꯉꯥꯖꯦ ꯀꯨꯟꯊ꯭ꯔꯥ ꯇꯔꯥꯃꯉꯥ ꯏꯁ ꯀꯨꯟꯊ꯭ꯔꯥ ꯇꯔꯥꯃꯉꯥ ꯀꯌꯥ ꯇꯥꯏ ꯊ꯭ꯔꯤ ꯐꯥꯏꯚꯖ ꯐꯤꯞꯇꯤꯟ
ꯂꯤꯡ ꯊꯔꯛꯄꯅꯦ ꯆꯥꯝꯔꯤꯒ ꯅꯤꯝꯐꯨ
ꯎꯝ ꯊꯥꯔꯇꯤ ꯏꯟꯇꯨ ꯐꯤꯞ ꯊꯠ ꯊꯥꯔꯇꯤ ꯏꯟꯇꯨ ꯋꯥꯟ ꯐꯥꯏꯚ ꯐꯤꯐꯇꯤꯟ ꯇꯤꯟ ꯀꯩꯗꯧꯔꯤꯅꯣ ꯍꯧꯖꯤꯛꯁꯤꯕꯣ
ꯅꯠꯇꯤꯌꯦ ꯊꯕꯛ ꯐꯃꯨꯡ ꯂꯣꯜꯂꯤꯌꯦ
ꯐꯃꯨꯡꯗ ꯍꯤꯞꯄꯤ
ꯑꯩꯅ ꯚꯣꯏꯁ ꯁꯦ ꯌꯥꯝ ꯄꯤꯛꯅ ꯇꯥꯕ ꯍꯥꯏ ꯇꯥꯔꯦꯀꯣ
ꯑꯣ ꯇꯥꯔꯕꯣ ꯍꯧꯅ
ꯍꯣ ꯇꯥꯏ ꯑ ꯇꯥꯔꯦ ꯇꯥꯔꯦ
ꯈꯪꯗ꯭ꯔꯦꯗꯥ ꯇꯧꯔꯤꯖꯦ ꯄꯨꯟꯁꯤꯖꯦ ꯅꯨꯡꯉꯥꯏꯅ ꯍꯤꯡꯒꯗꯝꯅꯤ
ꯑꯥ
ꯏꯁꯩꯗꯨꯝ ꯁꯛꯇꯣꯛꯅꯤꯡꯉꯤꯗ
ꯄꯨꯟꯁꯤꯁꯦ ꯅꯨꯡꯉꯥꯏꯅ ꯍꯤꯡꯒꯗꯕꯅꯤ ꯑꯗꯨꯕꯨ ꯄꯨꯟꯁꯤꯁꯦ ꯄꯩꯁꯥ ꯊꯣꯛꯑꯦ ꯑꯃꯨꯛ ꯌꯨꯝꯒ ꯑꯃꯨꯛ ꯂꯥꯞꯅ ꯑꯃꯨꯛ ꯂꯩꯅꯔꯦ ꯑꯗꯩ ꯌꯨꯝꯗ ꯑꯃꯨꯛ ꯂꯩꯔꯦ ꯄꯩꯁꯥ ꯑꯃꯨꯛ ꯂꯥꯞꯅꯔꯦ ꯎꯝ
ꯁꯨꯃꯥꯏꯅꯥ ꯇꯧꯕꯥꯁꯤꯗꯥꯅꯦꯃꯤ ꯏꯁꯩ ꯁꯛ ꯂꯩꯁꯛ ꯂꯩꯆꯨ ꯍꯦꯟꯕꯤꯅꯤ
ꯏꯝꯃꯩ
ꯉꯥꯏꯍꯥꯛ ꯁꯛꯊꯒꯦꯍꯦ
ꯄꯨꯟꯁꯤꯒꯤ ꯏꯁꯩ ꯄꯨꯟꯁꯤꯒꯤ ꯏꯁꯩ ꯁꯛꯀꯗꯕꯅꯦꯃꯤ ꯅꯪꯒꯤ ꯔꯣꯃꯥꯟꯁꯀꯤ ꯏꯁꯩ ꯁꯛꯑꯦꯃꯤ
ꯑꯩꯒꯤ ꯄꯨꯟꯁꯤ ꯀꯔꯤ ꯊꯣꯛꯅꯩ ꯅꯪꯒ
ꯍꯨꯟꯇꯣꯛꯀꯦ ꯉꯝꯗꯦ ꯄꯨꯕ ꯄꯨꯋꯥꯔꯦ
ꯆꯠꯂꯣꯅꯦ ꯄꯨꯛꯅꯤꯡ ꯋꯥꯈꯜꯅ ꯄꯨꯕ ꯁꯨꯃꯥꯏ ꯁꯛꯀꯗꯕꯅꯦꯕ
ꯃꯥꯅꯦ ꯌꯥꯝ ꯊꯤꯅꯥ ꯍꯔꯥꯎꯅꯥ
ꯇꯥ ꯇꯥꯔꯦ ꯎꯝ
ꯑꯗꯨ ꯏꯁꯩꯗ ꯐꯖꯕꯅꯦꯍꯦ ꯀꯌꯥꯝ ꯃꯒꯨꯟ ꯂꯩꯕ ꯏꯁꯩꯅꯤ
ꯐꯖꯕ ꯏꯁꯩ ꯑꯃꯖꯨ ꯂꯩꯕꯅꯤꯍꯦ ꯑꯩꯅꯥ ꯌꯥꯝ ꯄꯥꯝꯖꯕ ꯀꯥꯏꯅꯈꯤꯕ ꯌꯥꯏ
ꯑꯥ
ꯊꯋꯥꯏ ꯍꯛꯆꯥꯡ ꯊꯦꯡꯅ ꯅꯥꯔꯤꯉꯩ ꯅꯨꯡꯁꯤꯔꯍꯧ ꯁꯣꯏꯔꯣꯏ ꯅꯣꯡꯃꯗꯤ ꯆꯠꯈꯤꯒꯅꯤ ꯁꯪꯁꯥꯔꯁꯤꯗꯒꯤ ꯀꯥꯏꯅꯈꯤꯕꯌꯥꯏ
ꯐꯥꯖꯩꯍꯦ
ꯑꯗꯨꯗꯤ ꯅꯪ ꯁꯛꯍꯧꯔꯣ